ꯍꯜꯂꯣ
ꯍꯜꯂꯣ
ꯀꯩꯗꯧꯕꯤꯔꯤꯒꯦ
ꯁꯨꯝ ꯂꯩꯖꯔꯤꯌꯦ
ꯑꯣ ꯆꯥꯒꯨꯝꯕ ꯊꯛꯑꯕꯣ ꯕ꯭ꯔꯦꯛꯐꯥꯁ ꯆꯥꯔꯕꯣ
ꯕ꯭ꯔꯦꯛꯐꯥꯁꯁꯦ ꯑꯩꯈꯣꯏꯒꯤ ꯑꯣꯏꯅꯗꯤ ꯑꯍꯟꯁꯤꯡꯒꯤ ꯑꯣꯏꯅꯗꯤ ꯆꯥꯗ꯭ꯔꯤ ꯑꯉꯥꯡꯈꯩꯒꯤꯀꯣ ꯆꯥꯕꯗꯣ ꯑꯗꯒꯤ ꯑꯩꯈꯣꯏꯅ ꯈꯔ ꯁꯨꯝ ꯆꯥꯊꯣꯛꯄ ꯍꯥꯏꯇꯥꯔꯦ ꯈꯦꯠꯄ ꯍꯥꯏꯒꯗ꯭ꯔꯥ ꯑꯉꯥꯡꯗꯒꯤ ꯁꯨꯝ ꯆꯥꯊꯣꯛꯄ
ꯑꯣ ꯀꯔꯤ ꯀꯔꯤ ꯄꯤꯖꯕꯤꯈ꯭ꯔꯕ ꯑꯉꯥꯡꯒꯤꯗꯤ ꯍꯥꯏꯗꯤ
ꯑꯉꯥꯡꯈꯩꯁꯦ ꯑꯗꯨꯝ ꯃꯣꯏ ꯃꯤꯀꯣ ꯑꯣ ꯀꯔꯤꯔꯣ ꯇꯧꯔꯒ ꯑꯗꯨꯝ ꯆꯥꯗꯤ ꯆꯥꯔꯦꯀꯣ ꯈꯔꯗꯤ ꯑꯗꯣ ꯑꯩꯈꯣꯏꯅ ꯁꯨꯝ ꯀꯣꯜꯂ ꯀꯣꯜꯂ ꯆꯥꯊꯣꯛꯄ ꯍꯥꯏꯇꯥꯔꯦ ꯑꯉꯥꯡꯗꯒꯤ
ꯑ ꯑꯉꯥꯡꯗꯒꯤ ꯃꯤꯀꯣꯜꯁꯦ ꯌꯥꯝ ꯍꯥꯎꯈꯤꯕꯅꯦ ꯊꯥꯏꯅꯒꯤ ꯃꯤꯀꯣꯜꯁꯦ ꯂꯨꯄꯥ ꯃꯉꯥꯒ ꯄꯤꯔꯝꯕꯅꯦ ꯑꯥ
ꯍꯧꯖꯤꯛꯇꯤ ꯍꯧꯖꯤꯛꯇꯤ ꯇꯔꯥ ꯇꯔꯥ ꯄꯤꯈ꯭ꯔꯦ ꯌꯥꯝꯅ ꯍꯥꯟꯕꯩ ꯈꯣꯠꯄꯩꯗꯤ ꯅꯠꯇꯦꯍꯦ ꯃꯇꯝꯒꯤ ꯃꯥꯒꯤ ꯃꯇꯝꯒꯤ ꯃꯇꯨꯡ ꯏꯟꯅꯀꯣ
ꯑꯥ ꯑ ꯑ ꯍꯧꯖꯤꯛ ꯀꯌꯥꯝ ꯍꯥꯎꯋꯤ ꯑꯗꯣ ꯃꯤꯀꯣ ꯂꯐꯣꯏ ꯁꯪꯒꯣꯝ ꯌꯦꯔꯨꯝꯒꯨꯝꯕꯗꯤ ꯌꯥꯎꯕꯤꯗ꯭ꯔꯕꯣ
ꯑꯝ ꯁꯨꯝꯕꯁꯤꯗꯤ ꯑꯩꯈꯣꯏꯗ ꯈꯤꯇꯪ ꯈꯨꯗꯣꯡꯆꯥꯗꯕ ꯍꯥꯏ ꯍꯥꯏꯇꯥꯔꯦꯀꯣ ꯂꯐꯣꯏꯁꯦ ꯑꯩꯈꯣꯏꯅ ꯂꯩꯅꯤ ꯅꯣꯡꯉꯥꯜꯂꯒ ꯂꯣꯏ ꯉꯁꯤ ꯑꯗꯨꯝ ꯂꯣꯏꯁꯟꯅꯤ ꯀꯣ ꯁꯪꯒꯣꯝ ꯑꯣꯏꯔꯁꯨ ꯉꯁꯤ ꯑꯗꯨꯝ ꯂꯣꯏꯁꯟꯅꯤ ꯑꯗꯨꯅ ꯑꯩꯈꯣꯏ ꯑꯗꯨꯝꯕꯗꯣ ꯄꯥꯛ ꯂꯩꯔ ꯊꯝꯗꯦ ꯀꯨꯏꯅ ꯆꯠ ꯃꯥꯅꯦ ꯃꯥꯅꯦ ꯃꯥꯅꯦ ꯑꯉꯥꯡ ꯉꯛꯇ ꯂꯩꯕꯅꯤꯅ ꯀꯨꯏꯅ ꯆꯠꯇꯕ
ꯑ ꯃꯣꯏ ꯍꯦꯛꯇ ꯆꯥꯊꯣꯛꯄꯗꯣ ꯃꯣꯏꯗꯤ ꯑꯉꯥꯡꯅꯤꯅ ꯔꯨꯇꯤꯟ ꯈꯪꯗꯕꯗꯣ
ꯎꯝ ꯃꯥꯅꯦ ꯃꯥꯅꯦ ꯑꯉꯥꯡ ꯈꯛꯇꯁꯨ ꯅꯠꯇꯦꯗ ꯑꯍꯟꯁꯨ ꯌꯥꯎꯅ ꯒ꯭ꯌꯥꯟ ꯇꯥꯔꯛꯇꯕ ꯊꯛꯄꯁꯤꯗꯀꯣ ꯍꯥꯏꯗꯤ ꯉꯁꯤ ꯍꯣꯏ ꯍꯣꯏ ꯍꯣꯏ ꯑꯍꯟꯁꯨ ꯌꯥꯎꯅꯤ ꯂꯣꯏꯅ ꯂꯣꯏꯅ ꯂꯣꯏꯅ ꯆꯥꯊꯣꯛꯄꯒꯤ ꯍꯦꯕꯤꯠ ꯁꯦ ꯁꯤ ꯑꯗꯨꯝ ꯂꯩꯕ ꯑꯗꯨꯗꯨꯅ
ꯍꯥꯏꯗꯤ ꯍꯌꯦꯡꯒꯤ ꯈꯔ ꯈꯥꯛ ꯑꯥ ꯍꯌꯦꯡ ꯍꯌꯦꯡꯒꯤ ꯈꯔ ꯈꯥꯛꯀꯦ ꯍꯣꯔꯦꯟꯒꯤ ꯈꯔ ꯈꯥꯛꯀꯦ ꯍꯥꯏꯕꯁꯦ ꯃꯣꯏꯗ ꯂꯩꯇꯦꯕ ꯑꯗꯨꯒꯤ ꯋꯥꯈꯜꯂꯣꯟꯁꯦ ꯃꯣꯏꯗꯤ ꯄꯨꯂꯞ ꯄꯨꯜꯂꯞ ꯆꯥꯊꯣꯛꯄ ꯁꯨꯃꯥꯏꯅ ꯂꯩ
ꯑꯩꯈꯣꯏꯁꯨ ꯑꯩꯈꯣꯏꯒꯤ ꯏꯆꯥ ꯅꯨꯄꯥꯁꯦ ꯅꯤꯉꯥ ꯈꯔ ꯇꯧꯋꯅꯦ ꯃꯥꯁꯦ ꯋꯦꯀꯞ ꯇꯧꯔꯛꯑꯦꯕ
ꯎꯝꯝꯝ ꯑꯉꯥꯡꯕꯨꯗꯤ ꯅꯤꯡꯉꯥꯏꯕꯗꯤ ꯈꯔ ꯇꯧꯒꯅꯤ ꯑꯗꯣ ꯅꯣꯏꯅ ꯐꯖꯅ ꯁꯦꯟꯅꯕꯤꯕ꯭ꯔꯥꯀꯣ ꯑꯉꯥꯡꯗ ꯂꯥꯎ ꯂꯥꯎ ꯈꯣꯡ ꯇꯧꯕꯤꯗꯕ ꯐꯖꯅ ꯊꯦꯝꯃꯒ ꯍꯥꯏꯕꯤꯕ
ꯎꯝ
ꯀꯣ ꯑꯉꯥꯡ ꯑꯩꯁꯤ ꯍꯥꯏꯗꯤ ꯃꯣꯏꯗ ꯌꯥꯝꯅ ꯀꯤꯍꯟꯕ ꯈꯣ ꯍꯟꯕꯁꯦ ꯍꯧꯖꯤꯛꯇꯒꯤ ꯍꯧꯅ ꯇꯧꯕꯁꯦ ꯐꯠꯇꯦꯕ
ꯐꯠꯇꯦ ꯐꯠꯇꯦ ꯍꯥꯏꯗꯤ ꯎꯝ ꯃꯣꯏꯗ ꯑꯗꯨꯒꯨꯝꯕ ꯎꯍꯟꯕꯁꯦ ꯐꯠꯇꯦꯕ
ꯃꯥꯅꯦ ꯃꯥꯅꯦ ꯃꯥꯅꯦ ꯕ꯭ꯔꯦꯟꯗ ꯀꯩꯗ ꯈꯤꯇꯪ ꯄ꯭ꯔꯣꯕ꯭ꯂꯦꯝ ꯂꯥꯛꯀꯅꯤ ꯑꯗꯨꯅ ꯑꯉꯥꯡꯁꯦ ꯍꯧꯖꯤꯛ ꯑꯗꯨꯗꯒꯤ ꯍꯧꯅꯀꯣ
ꯎꯝ
ꯑꯉꯥꯡ ꯑꯃ ꯐꯍꯟꯕ ꯐꯍꯟꯗꯕ ꯍꯥꯏꯁꯤ ꯃꯃꯥ ꯃꯄꯥꯒꯤ ꯃꯈꯥ ꯌꯥꯝ ꯄꯣꯜꯂꯦꯕ
ꯄꯣꯜꯂꯤꯄꯣꯜ ꯍꯥꯏꯗꯤ ꯃꯣꯏꯒꯤꯁꯦ ꯌꯥꯝ ꯆꯥꯎꯅ ꯂꯩꯌꯦꯕ ꯑꯗꯨ ꯃꯣꯏꯒꯤꯁꯦ ꯌꯥꯝ ꯆꯥꯎꯅ ꯂꯩꯌꯦꯕ
ꯃꯥꯅꯦ ꯃꯥꯅꯦ
ꯎꯝ ꯑꯗꯨꯅ ꯑꯩꯈꯣꯏ ꯃꯃꯥ ꯃꯄꯥ ꯑꯣꯏꯕ ꯑꯩꯈꯣꯏꯅ ꯐꯖꯅ ꯁꯦꯝꯕꯤ ꯁꯥꯕꯤꯒꯗꯧꯅꯦꯕ ꯃꯣꯏꯁꯦ
ꯃꯥꯅꯦ
ꯎꯝ
ꯍꯥꯍꯥ ꯑꯗꯣ ꯍꯧꯖꯤꯛꯀꯥꯟꯁꯤꯕꯨ ꯀꯔꯤ ꯀꯔꯤ ꯕ꯭ꯔꯦꯛꯐꯥꯁ ꯀꯔꯤ ꯀꯔꯥ
ꯑꯩꯁꯦ ꯁꯥꯎꯒꯣꯝꯒ ꯀꯣꯟꯐꯦꯛꯁꯀ ꯆꯥꯒꯦꯅ ꯇꯧꯔꯤ
ꯑꯣꯀꯦ ꯀꯣꯔꯟꯐ꯭ꯂꯦꯛꯁ ꯑꯗꯨꯝ ꯆꯥꯕꯗ ꯑꯗꯨꯝ ꯍꯥꯎꯏꯀꯣ ꯁꯪꯒꯣꯝꯒ ꯀꯩꯒꯀꯣ
ꯍꯥꯎꯋꯦ ꯍꯥꯎꯋꯦ ꯁꯤ ꯑꯣꯠꯀꯨꯝꯕꯁꯨ ꯍꯥꯎꯋꯦ ꯁꯪꯒꯣꯝ ꯀꯩꯀꯥ ꯐꯖꯅ ꯇꯧꯔꯗꯤ
ꯍꯋꯣꯏ ꯍꯣꯏ ꯑꯗꯨ ꯑꯩꯈꯣꯏꯁꯨ ꯑꯥ ꯍꯥꯏꯕꯤꯌꯨ ꯍꯥꯏꯕꯤꯌꯨ
ꯁꯪꯒꯣꯝꯁꯦ ꯁꯣꯝꯗꯗꯤ ꯑꯗꯨꯃꯥꯏꯅ ꯌꯣꯟꯕ ꯈꯣꯠꯄꯗꯣ ꯂꯥꯛꯇ ꯕꯅꯤꯅ ꯁꯥꯥꯖꯩꯁꯦ ꯄꯥꯎꯗꯔꯗꯨꯅꯦꯕ ꯑꯀꯪꯕ ꯂꯥꯛꯄꯗꯣ ꯂꯩꯔꯒ ꯆꯥꯖꯕꯅꯦꯕ
ꯑꯀꯪꯕꯗꯨꯅ ꯐꯩ ꯐꯩ ꯐꯩ ꯍꯥꯏꯕꯗꯤ ꯍꯧꯖꯤꯛꯀꯥꯟꯒꯤ ꯁꯪꯒꯣꯝꯁꯦ ꯍꯥꯏꯗꯤ ꯄꯣꯗꯥꯥꯟ ꯌꯥꯟ ꯍꯥꯏꯗꯤ ꯏꯁꯤꯡ ꯅꯨꯡꯁꯤꯠꯁꯦ ꯌꯥꯝ ꯌꯥꯟꯕ
ꯑꯣꯏꯔꯦ ꯕꯥꯎꯟꯗꯔꯤꯗꯤ ꯀꯌꯥꯁꯨ ꯀꯥꯏꯗ꯭ꯔꯦꯕ ꯍꯧꯖꯤꯛꯁꯦ
ꯥꯎꯗ ꯆꯥꯔꯁꯨ ꯀꯩꯁꯨ ꯀꯥꯟꯅ ꯀꯥꯏꯗꯦ ꯑ ꯑꯃ ꯇꯥꯏ ꯑꯃ ꯇꯥꯏ ꯀꯥꯏꯗꯦ
ꯎꯝ ꯈꯪꯗꯦꯅꯦ ꯍꯧꯖꯤꯛꯁꯦ ꯊꯧꯔꯤꯁꯦ ꯆꯥꯕ ꯊꯛꯄꯅꯤꯁꯨꯅꯦ ꯌꯥꯗ꯭ꯔꯦꯕ ꯍꯧꯖꯤꯛꯁꯦ
ꯁꯥꯐ ꯁꯇꯁꯨ ꯌꯥꯗ ꯍꯧꯖꯤꯁ ꯈꯔ ꯄ꯭ꯔꯣꯕ꯭ꯂꯦꯝ ꯈꯔ ꯂꯩꯌꯦꯕ ꯆꯥꯕ ꯊꯛꯄꯗꯀꯣ
ꯑꯉꯥꯡꯗꯤ ꯀ꯭ꯂꯥꯁ ꯀꯌꯃꯨꯛ ꯀꯥꯕꯤꯔꯤ
ꯑꯉꯥꯡꯁꯦ ꯀꯩꯅꯣ ꯀꯦ ꯄꯤꯖꯤ ꯑꯗꯨꯃꯥꯏ ꯀꯔꯤ
ꯊꯥꯏꯅꯗꯤ‌ ꯑꯩꯈꯣꯏꯅ ꯑꯉꯥꯡꯈꯩꯗ ꯂꯥꯏꯔꯤꯛ ꯇꯝꯃꯛꯄꯗꯗꯤ ꯀ꯭ꯂꯥꯁꯇ ꯑꯦ ꯗꯤ ꯅꯁꯔꯤ ꯀꯦ ꯖꯤ ꯍꯥꯏꯔꯒ ꯂꯣꯏꯔꯦ ꯍꯧꯖꯤꯛꯇꯤ ꯍꯧꯖꯤꯛꯇꯤ ꯃꯌꯥꯝ ꯈꯥꯏꯗꯣꯛꯑꯦꯕ ꯅꯠꯇ꯭ꯔꯣ
ꯈꯥꯏꯗꯣꯛꯑꯦ ꯑꯗꯣ ꯃꯥꯏ ꯃꯥꯒꯤ ꯂꯝ ꯂꯝꯗꯨꯒꯤ ꯃꯇꯨꯡꯏꯟꯅ ꯈꯥꯏꯗꯣꯛꯈ꯭ꯔꯦ ꯍꯥꯏꯗꯤ ꯃꯣꯏꯒꯤ ꯇꯔꯥ ꯁꯨꯕ ꯇꯦꯟ ꯀꯥꯏꯅ ꯀꯥꯏꯅ ꯃꯌꯥꯝ ꯂꯩꯈ꯭ꯔꯦ ꯍꯧꯖꯤꯛꯁꯛ ꯀꯥꯁꯦ ꯍꯧꯔꯛꯄꯗ ꯀꯔꯤ ꯍꯥꯏꯅꯣꯗꯤ ꯈꯪꯗꯀꯣ ꯇꯦꯟ ꯀꯥꯏꯅ ꯑꯉꯥꯡ ꯀ꯭ꯂꯥꯁ ꯀꯌꯥ ꯀꯥꯔꯒꯦ ꯍꯪꯉꯨꯕꯕꯨ ꯄꯤꯛꯇ꯭ꯔꯨ ꯄꯤꯛꯄ ꯑꯉꯥꯡ ꯀ꯭ꯂꯥꯁ ꯇꯦꯟ ꯀꯥꯏ
ꯑꯗꯨꯗꯤ ꯑꯩꯗꯤ ꯇꯥꯖꯗ꯭ꯔꯤ
ꯑꯩꯈꯣꯏ ꯑꯩꯁꯨ ꯇꯥꯗ꯭ꯔꯦ ꯑꯍꯥꯟꯕꯅꯦ ꯍꯦꯗꯛ ꯑꯩꯈꯣꯏ ꯆꯠꯄꯗ ꯈꯪꯕꯅꯦꯕ ꯇꯦꯟ ꯀꯥꯏꯅ ꯃꯣꯏꯒꯤ ꯂꯩꯈ꯭ꯔꯦꯕ ꯃꯌꯥꯝ ꯑꯃ ꯃꯈꯜ ꯃꯌꯥꯝ ꯑꯃ ꯀ꯭ꯂꯥꯁꯁꯦ
ꯎꯝ
ꯁꯥꯟꯅꯕꯒꯤ ꯃꯈꯣꯏ ꯍꯥꯏꯗꯤ ꯀꯩꯅꯣꯒꯤ ꯍꯥꯏꯗꯤ ꯄ꯭ꯂꯦ ꯒ꯭ꯔꯨꯞ ꯀꯥꯏꯅ ꯍꯥꯏꯕꯗꯣ ꯑꯗꯨꯃꯥꯏꯅ ꯍꯥꯏꯔꯝꯗꯧ ꯃꯥꯜꯂꯦ ꯃꯣꯏꯅ ꯇꯦꯟ ꯀꯥꯏꯅ ꯍꯥꯏꯖꯦ
ꯎꯝ ꯍꯣꯏ ꯃꯈꯟ ꯃꯈꯟꯁꯦ ꯍꯥꯏꯗꯤ ꯆꯥꯎꯈꯠꯂꯛꯄꯩ ꯃꯇꯨꯡ ꯏꯟꯅ ꯍꯧꯖꯤꯛꯁꯦ ꯑꯉꯥꯡꯁꯦ ꯍꯧꯖꯤꯛꯇꯤꯅꯦ ꯄ꯭ꯔꯥꯏꯚꯦꯠ ꯁ꯭ꯀꯨꯜꯁꯦ ꯃꯔꯤꯛ ꯃꯈꯣꯡ ꯁꯦꯡ- ꯁꯦꯡꯅ ꯇꯥꯛꯄꯤꯔꯦꯕ ꯏꯠꯂꯦꯕ ꯐꯖ-ꯍꯧꯖꯤꯛꯇꯤ ꯐꯖꯥꯅ ꯑꯉꯥꯡꯈꯩꯁꯦ
ꯃꯥꯅꯦ ꯃꯥꯅꯦ
ꯃꯅꯨꯡ ꯍꯨꯠꯅ ꯐꯖꯅ ꯇꯥꯛꯄꯤꯔꯦꯕ ꯑꯗꯒꯤ ꯊꯥꯏꯅꯗꯤ ꯏꯁ ꯅꯣꯕꯣꯗꯤꯌꯥ ꯁꯥꯏꯅꯤꯛ ꯐꯥꯎꯕꯁꯦ ꯌꯥꯝ ꯋꯥꯔꯝꯕꯅꯦ ꯍꯧꯖꯤꯛꯇꯤꯀꯣ ꯑꯉꯥꯡꯁꯦ ꯐꯖꯅ ꯐꯥꯎꯕꯁꯨ ꯂꯩꯔꯦꯀꯣ ꯁꯨꯝꯕꯁꯦ ꯁꯥꯏꯅꯤꯛ ꯀꯨꯝꯕꯗꯤ ꯐꯥꯎꯔꯁꯨ ꯊꯥꯖꯤꯟꯕ ꯉꯝꯗꯦ ꯅꯣꯕꯣꯗꯤꯔꯥꯗꯗꯤ ꯌꯥꯏ ꯈꯤꯇꯪ ꯊꯥꯗꯔꯛꯑꯣ ꯑꯥ ꯅꯣꯕꯣꯗꯤꯌꯥꯗꯤ ꯐ꯭ꯔꯤꯅꯤꯅꯀꯣ ꯑꯗꯨꯝ ꯊꯥꯖꯟꯅꯩꯑꯥꯕ ꯍꯥꯏꯗꯤ ꯍꯣꯏ ꯄꯩꯁꯥꯅꯨꯡ ꯎꯝ ꯆꯥꯎꯏ- ꯆꯥꯎꯏ ꯄꯩꯁꯥ ꯅꯨꯡꯁꯥ ꯐꯖꯅ ꯌꯥꯔꯦ ꯃꯔꯥꯡ ꯀꯥꯏꯗꯕ ꯑꯩꯈꯣꯏꯗꯗꯤꯀꯣ ꯁꯨꯝꯕꯒꯤ ꯇꯨꯏꯁꯟꯁꯦ ꯐꯖꯅ ꯊꯥꯕꯤꯈꯔꯀꯣ ꯑꯉꯥꯡꯁꯦ ꯅꯣꯕꯣꯗꯤꯌꯥ ꯊꯥꯖꯤꯟꯕꯤꯈꯤꯕ ꯍꯥꯏꯗꯤ ꯑꯩꯈꯣꯏꯗꯁꯨ ꯁꯦꯕ ꯑꯣꯏꯔꯦ ꯃꯣꯏꯗꯁꯨ ꯃꯈꯣꯡꯗꯣ ꯁꯦꯡꯉꯦ ꯂꯥꯏꯔꯤꯛꯁꯨ ꯍꯩꯖꯔꯦ
ꯎꯝ ꯃꯥꯅꯦ ꯃꯥꯅꯦ
ꯑꯗꯨꯅꯦ ꯑꯩꯈꯣꯏꯅ ꯐꯖꯅ ꯑꯉꯥꯡ ꯑꯣꯏꯕꯈꯩꯁꯦ ꯁꯦꯝꯕꯤꯒꯗꯕꯅꯤ
ꯃꯈꯣꯡ ꯁꯦꯡꯅ ꯆꯠꯈꯤꯕ ꯍꯥꯏꯁꯤꯅ ꯍꯤꯔꯝ ꯈꯨꯗꯤꯡꯃꯛꯇ ꯐꯩꯗꯅꯥ
ꯐꯩ ꯐꯩ ꯑꯩꯈꯣꯏꯁꯨ ꯀꯩꯅꯣ ꯇꯧꯔꯤ ꯑꯉꯥꯡꯁꯦ ꯍꯧꯖꯤꯛꯁꯦ ꯇꯨꯏꯁꯟꯒꯤ ꯆꯥꯡꯁꯤꯁꯨ ꯌꯥꯝ ꯊꯥꯒꯠ ꯇꯨꯏꯁꯟ ꯇꯨꯏꯁꯟꯑꯅ ꯌꯥꯝ ꯇꯧꯔꯛꯏꯌꯦ ꯍꯧꯖꯤꯛꯁꯦ ꯄ꯭ꯔꯥꯏꯚꯦꯠ ꯁ꯭ꯀꯨꯜꯗꯁꯨ ꯇꯝꯃꯒ ꯇꯨꯏꯁꯟꯁꯦ ꯐꯖꯅ ꯇꯛꯇꯅ ꯊꯥꯒꯠꯂꯛ ꯑꯗꯣ ꯃꯃꯥ ꯃꯄꯥꯅ ꯅꯠꯇ꯭ꯔꯁꯨꯀꯣ ꯃꯃꯥ ꯑꯣꯏꯕ ꯑꯩꯈꯣꯏꯁꯦ ꯂꯥꯏꯔꯤꯛꯁꯦ ꯁꯨꯝ ꯀ꯭ꯂꯥꯁꯁꯦ ꯋꯥꯡ ꯉꯧꯕꯅꯤꯅꯀꯣ ꯑꯉꯥꯡꯁꯦ ꯈꯔ ꯄꯤꯛꯏꯕꯐꯥꯎꯗꯤ ꯑꯩꯈꯣꯏꯅ ꯑꯗꯨꯝ ꯇꯥꯛꯄꯤꯕ ꯌꯥꯏꯅ
ꯌꯥꯏ ꯌꯥꯏ ꯌꯥꯏ ꯌꯥꯏ ꯇꯨꯏꯁꯟꯗ ꯄꯩꯁꯥ ꯑꯔꯦꯝꯕꯗ ꯍꯨꯟꯗꯣꯛ ꯍꯥꯏꯗꯤꯦ ꯃꯣꯏ ꯀꯩꯁꯨ ꯃꯌꯥꯝ ꯍꯩꯗꯧ ꯅꯠꯇꯦ ꯍꯧꯖꯤꯛ ꯑꯗꯨꯗꯨꯅ ꯍꯧꯖꯤꯛꯇꯒꯤ ꯍꯥꯏꯗꯤ ꯌꯨꯝꯗ ꯑꯣꯏꯅ ꯇꯥꯛꯄꯤꯕ ꯐꯖꯅ
ꯍꯣꯏ ꯍꯣꯏ ꯍꯥꯏꯗꯤ ꯁ꯭ꯀꯨꯜꯗꯨꯁꯨ ꯄ꯭ꯔꯥꯏꯚꯦꯠꯇ ꯇꯝꯃꯤꯃꯤꯅ ꯄꯩꯁꯥꯗꯣ ꯃꯌꯥꯝ ꯑꯃ ꯆꯪꯉꯦꯗꯅ
ꯍꯧꯖꯤꯛꯇꯤ ꯀꯝꯄꯤꯇꯤꯇꯤꯞꯁꯨ ꯌꯥꯝ ꯑꯣꯏꯔꯦꯕ ꯍꯥꯏꯗꯤ ꯁꯨꯝ ꯔꯦꯡ ꯇꯥꯅꯕꯤ ꯁꯨꯝ ꯌꯥꯔꯦ ꯌꯥꯔꯦ ꯔꯦꯡ ꯇꯥꯟꯅꯕ ꯁꯨꯒꯨꯝꯕꯁꯦ ꯌꯥꯝ ꯇꯧꯔꯦ ꯑꯉꯥꯡꯈꯩ ꯃꯃꯥ ꯃꯃꯥ ꯑꯗꯒꯤ ꯁꯦ ꯑꯉꯥꯡꯄ ꯔꯦꯡꯀ ꯇꯥꯡꯈꯠꯄꯗ ꯁꯤ ꯃꯃꯥ ꯍꯣꯏꯣꯁꯨ ꯌꯥꯎꯅꯔꯤꯅꯤꯗꯣ ꯃꯃꯥ ꯑꯣꯏꯕꯁꯤꯡꯁꯤꯁꯨ ꯎꯝ ꯅꯠꯇ꯭ꯔꯣ
ꯅꯠꯇ꯭ꯔꯣ ꯃꯥꯅꯦ ꯃꯥꯅꯦ ꯃꯥꯅꯦ ꯍꯤꯗꯥꯥꯟꯅꯕꯒꯥꯏꯁꯦ
ꯎꯝ
ꯍꯥꯏꯗꯤ ꯎꯝ ꯍꯥꯏꯗꯤ ꯌꯨꯝꯊꯪꯅꯕ ꯑꯉꯥꯡꯈꯩꯁꯨ ꯉꯥꯏꯔꯦ ꯑꯉꯥꯡ ꯑꯃꯒꯤ ꯁꯤ ꯇꯧꯈ꯭ꯔꯗꯤ ꯑꯁ ꯑꯩ
ꯑ ꯑꯗꯨ ꯐꯩꯌꯦ ꯑꯐꯕ ꯂꯝꯕꯤꯗꯅꯦ ꯃꯣꯏ ꯃꯁꯦꯝ ꯇꯥꯟꯅꯩꯁꯦ ꯁꯤ ꯐꯩꯌꯦꯕ
ꯎꯝ ꯃꯥꯅꯦ-ꯃꯥꯅꯦ ꯑꯐꯕ ꯂꯝꯕꯤꯗꯨꯗꯤ ꯐꯩ ꯑꯗꯣ ꯃꯣꯏ ꯑꯐꯕꯗꯨꯗ ꯑꯗꯨꯝ ꯆꯠꯈꯤꯕ ꯑꯣꯏꯗꯤ ꯐꯩ ꯐꯠꯇꯕꯗ ꯌꯥꯎꯔꯛꯀꯗ꯭ꯔꯥ ꯁꯤꯅꯤ
ꯑꯗꯨꯅꯦ ꯍꯧꯖꯤꯛ ꯅꯨꯄꯥꯃꯆꯥꯁꯦ ꯌꯥꯝ ꯂꯨꯔꯦ ꯅꯨꯄꯤꯃꯆꯥꯁꯨ ꯂꯨꯔꯦ ꯅꯨꯄꯥ ꯃꯆꯥꯁꯦ ꯁꯪꯒꯅ ꯌꯥꯝ ꯃꯥꯡꯉꯦ ꯍꯧꯖꯤꯛꯁꯦ
ꯃꯥꯡꯉꯦ ꯃꯥꯡꯉꯦ ꯃꯥꯡꯉꯦ
ꯎꯝ ꯆꯥꯎ-ꯆꯥꯎ ꯅꯤꯁꯥ ꯄꯨꯁꯥ ꯆꯥꯗꯅ ꯈꯣꯠꯇꯅ ꯌꯥꯝ ꯃꯥꯡꯕꯗꯣ ꯑꯣꯏꯔꯦꯕꯁꯦ ꯑꯩꯈꯣꯏ ꯃꯃꯥ ꯃꯄꯥ ꯑꯣꯏꯕ ꯑꯩꯈꯣꯏꯅ ꯁꯦꯟꯅꯕꯤꯗꯅ
ꯐꯖꯅ ꯁꯦꯟꯅꯍꯧꯒꯗꯧꯅꯦ ꯑꯉꯥꯡꯁꯦ ꯏꯟꯈꯠꯂꯛꯄ ꯇꯥꯏꯃꯤꯡꯁꯦ
ꯃꯃꯥ ꯃꯄꯥ ꯑꯣꯏꯕ ꯑꯩꯈꯣꯏꯅ ꯁꯦꯟꯅꯕꯤꯗꯅ ꯈꯣꯠꯇꯅ ꯐꯖꯅ ꯇꯧꯕꯤꯒꯗꯕꯅꯤ ꯍꯥꯏꯖꯦ
ꯎꯝ ꯁꯣꯝꯁꯦ ꯑꯉꯥꯡꯁꯨ ꯌꯥꯝ ꯀꯥꯞꯄꯤꯃꯥꯜꯂꯦ
ꯑꯥ ꯑꯩ ꯏꯆꯥꯖꯦ ꯈꯔ ꯅꯤꯡꯉꯥꯏ ꯈꯔ ꯁꯥꯊꯤ ꯍꯥꯏꯗꯤ ꯈꯪꯗꯦ ꯃꯥꯁꯦ ꯈꯪꯗꯦ ꯃꯤ ꯄꯥꯛ ꯂꯣꯏꯅꯗꯕꯒꯤꯅꯦ ꯆꯥꯕ ꯊꯛꯄꯁꯦ ꯃꯥ ꯃꯊꯟꯇ ꯆꯥꯅꯤꯡꯕꯒꯤ ꯑꯃ ꯇꯧꯋꯦꯕ ꯃꯥꯁꯦ ꯁꯤ ꯑꯩꯁꯦ ꯀꯔꯤꯃꯥꯏ ꯁꯦꯝꯗꯣꯛꯀꯗꯕꯅꯣꯖꯦ ꯏꯁꯥꯁꯦ ꯒ꯭ꯌꯥꯟ ꯇꯥꯗ꯭ꯔꯦꯕ ꯏꯁꯥꯗ ꯊꯣꯛꯑꯀꯥꯟꯗꯗꯤ ꯃꯥꯁꯦ ꯁꯨꯝ ꯃꯤ ꯂꯣꯏꯅꯗꯕꯩꯅꯦ ꯃꯊꯟꯇ ꯂꯩꯕꯒꯤꯅꯦ ꯄꯣꯠꯁꯦ ꯁꯤꯌꯥꯔ ꯇꯧꯔꯒ ꯆꯥꯃꯤꯟꯅꯕ ꯁꯒꯨꯝꯕ ꯆꯥꯕꯩ ꯋꯥꯈꯜ ꯑꯃ ꯂꯩꯌꯦꯕ ꯃꯣꯏ ꯁꯤ ꯑꯗꯨꯅꯅꯦ ꯑꯉꯥꯡꯁꯦ ꯃꯤ ꯃꯄꯥꯟ ꯈꯔꯒ ꯊꯣꯛꯑꯒ ꯃꯤ ꯈꯛ
ꯑꯩꯈꯣꯏꯅ ꯐꯅ ꯍꯥꯏꯔꯗꯨ ꯌꯥꯗꯦꯕꯁꯦ ꯍꯥꯏꯗꯤ ꯑꯗꯣꯝꯒꯤ ꯑꯗꯨꯗ ꯂꯩꯕ ꯑꯉꯥꯡꯈꯩꯗꯨꯅ ꯃꯣꯏ ꯃꯌꯥꯝ ꯂꯩꯕꯅꯤꯅ ꯌꯦꯟꯅꯔꯒ ꯈꯣꯠꯂꯒ ꯆꯥ
ꯃꯤ ꯌꯦꯟꯅꯔꯒ ꯈꯣꯠꯂꯒ ꯆꯥꯃꯤꯟꯅꯕ ꯈꯣꯠꯄꯒꯤ ꯋꯥꯈꯜꯁꯨ ꯂꯩꯗꯅ
ꯑꯗꯣ ꯁꯤ ꯑꯩꯈꯣꯏ ꯑꯉꯥꯡꯒꯤꯁꯤ ꯈꯔ ꯌꯥꯗ꯭ꯔꯦ ꯍꯥꯏꯗꯤ ꯑꯗꯨꯅꯅꯤ ꯁꯔꯥꯎꯟꯗꯤꯡꯁꯦ
ꯇꯧꯋꯦꯕ ꯑꯉꯥꯡꯁꯦ ꯌꯥꯗꯦꯕ ꯃꯥꯁꯦ
ꯃꯤ ꯃꯤꯁꯨꯨ ꯈꯔꯕꯨꯗꯤ ꯂꯣꯏꯅ ꯍꯪꯒꯗꯧꯅꯤ
ꯃꯤꯖꯦ ꯂꯣꯏꯅ ꯍꯟꯒꯗꯝꯅꯤ ꯁꯤ ꯃꯊꯟꯇ ꯊꯝꯖꯟꯕꯁꯦ ꯌꯥꯗꯦꯕ ꯍꯥꯏꯗꯤ ꯍꯥꯏꯗꯤ ꯃꯤꯔꯛ ꯊꯣꯛꯑꯀꯥꯟꯗꯀꯣ
ꯎꯝ
ꯍꯥꯏꯗꯤ ꯃꯤ ꯄꯨꯟꯅ ꯂꯩꯃꯤꯟꯅꯕ ꯑꯉꯥꯡꯁꯤꯒ ꯃꯊꯟꯗ ꯂꯩꯕ ꯑꯉꯥꯡꯁꯤꯒ ꯈꯦꯠꯅꯕꯁꯦ ꯃꯤ ꯄꯨꯜꯂꯀꯥꯟꯗ ꯈꯪꯉꯛꯏꯗꯅ ꯑꯗꯨꯅꯤ ꯇꯧꯔꯤꯁꯦ ꯈꯪꯗꯦ ꯑꯗꯣ ꯃꯥꯁꯨ ꯂꯥꯏꯔꯤꯛꯁꯦ ꯃꯥꯁꯦ ꯍꯧꯖꯤꯛ ꯃꯥꯁꯦ ꯍꯩꯌꯦꯕ ꯌꯥꯝꯅ ꯄꯥꯕ ꯈꯣꯠꯄꯁꯦ ꯍꯥꯏꯗꯤ ꯇꯥꯛꯄꯒꯁꯨ ꯆꯠ ꯆꯠ ꯂꯧꯁꯤꯜꯂꯒ ꯃꯉꯣꯟꯗ ꯕ꯭ꯔꯦꯟꯁꯦ ꯌꯥꯝ ꯐꯩꯌꯦꯕ ꯑꯗꯣ ꯃꯥꯁꯦ ꯇꯥꯛꯄ ꯌꯥꯗꯕꯅꯦ ꯑꯗꯨ ꯑꯩꯅ ꯑꯗꯨꯝ ꯅꯝ ꯅꯝꯗꯅ ꯃꯥꯁꯦ ꯁ꯭ꯀꯨꯜ ꯀꯥꯗ꯭ꯔꯤ ꯐꯥꯎꯗꯤ ꯑꯩꯅ ꯈꯔ ꯑꯗꯨꯝ
ꯑꯩꯅ ꯈꯔ ꯑꯗꯨꯝ ꯇꯥꯛꯀꯦꯅ ꯈꯜꯂꯤ ꯑꯗꯨ ꯃꯥꯁꯦ ꯀ꯭ꯂꯥꯁ ꯊ꯭ꯔꯤ ꯐꯥꯎ
ꯍꯥꯏꯔꯤꯅꯦ ꯑꯩꯅ ꯑꯗꯨꯝ ꯇꯥꯛꯅꯤꯡꯉꯅꯦꯅ ꯍꯥꯏꯔꯤꯅꯦ
ꯌꯥꯏ ꯌꯥꯏ ꯌꯥꯏ ꯑꯗꯨ ꯌꯥꯏꯒꯣ
ꯄꯩꯁꯥꯗꯦ
ꯌꯥꯝ ꯌꯥꯝ ꯐꯕ ꯈꯣꯡꯐꯥꯡ ꯑꯗꯣ ꯁ꯭ꯀꯨꯜꯗꯤ ꯑꯅ ꯆꯠꯄꯗ ꯄ꯭ꯔꯥꯏꯕꯠ ꯁ꯭ꯀꯨꯜꯒꯨꯝꯕ ꯑꯐꯕꯗꯤꯕ꯭ꯔꯥ
ꯑ ꯂꯩ ꯕꯖꯥꯔ ꯃꯌꯥꯗ ꯑꯩꯈꯣꯏ ꯁꯤꯒꯤ ꯂꯩꯔꯛꯇꯗꯤ ꯂꯩ ꯁꯤ ꯀꯥ ꯍꯦꯟꯅ ꯐꯕ ꯑꯣꯏꯗꯦꯕꯀꯣ ꯑꯣ ꯕꯖꯥꯔ ꯃꯌꯥꯗ ꯂꯩ ꯁꯤꯗ ꯑꯣꯏꯅ ꯇꯝꯍꯜꯂꯁꯤꯔꯅ ꯈꯜꯂꯤ ꯃꯥꯁꯦ ꯐꯖꯅ ꯂꯥꯏꯔꯤꯛꯁꯦ ꯃꯥꯁꯦ ꯐꯖꯅ ꯃꯔꯤ ꯃꯈꯣꯡ ꯁꯦꯡꯅ ꯇꯝꯍꯟꯒꯦꯅ ꯈꯜꯂꯤ ꯍꯥꯏꯗꯤ ꯑꯩꯈꯣꯏꯅ ꯇꯝꯃꯛꯄ ꯑꯗꯨꯃꯥꯏꯅ ꯅꯠꯇꯕ ꯃꯄꯥꯒꯤ ꯇꯥꯏꯞꯇ ꯐꯖꯅ ꯑꯩ ꯃꯈꯣꯡ ꯁꯦꯡꯅ ꯍꯩꯅ ꯇꯝꯍꯜꯂꯒ ꯃꯤ ꯑꯃꯗꯤ ꯑꯐꯕ ꯃꯤ ꯑꯃꯗꯤ ꯑꯣꯏꯒꯦ ꯈꯜꯂꯤ ꯊꯕꯛ ꯇꯧꯕ ꯇꯧꯗꯕꯗꯨꯅ ꯇꯣꯉꯥꯟꯅ ꯊꯪꯉꯒ ꯃꯇꯤꯛ ꯆꯥꯕ ꯋꯥꯈꯜ ꯂꯧꯊꯉꯩꯗ ꯒ꯭ꯌꯥꯟ ꯇꯥꯕ ꯑꯃꯗꯤ ꯑꯣꯏꯍꯟꯒꯦꯅ ꯈꯜꯂꯤ ꯃꯥꯁꯦ ꯑꯗꯨ ꯈꯪꯗꯦ ꯃꯥꯁꯦ ꯀꯔꯤꯃꯥꯏꯅ ꯇꯧꯗꯣꯔꯤꯅꯣ ꯍꯧꯖꯤꯛꯇꯤ ꯐꯣꯟ ꯄꯥꯏꯕꯣ ꯉꯥꯎꯁꯟꯅꯕꯣ ꯅꯤꯁꯥ ꯆꯥꯕꯣ ꯑꯉꯥꯡꯁꯦ ꯄꯥꯛꯇꯛ ꯊꯛꯅꯅ ꯂꯩꯔꯛꯄ ꯃꯔꯛꯁꯤꯗꯀꯣ ꯁꯦꯟꯅꯗꯣꯏꯁꯤꯗꯤ ꯌꯥꯝꯅ ꯂꯨꯏ ꯅꯨꯄꯥ ꯃꯆꯥꯁꯦ ꯍꯧꯖꯤꯛ
ꯍꯧꯖꯤ ꯏꯄꯥꯝꯆꯥꯥꯄꯣ
ꯑꯩꯁꯨ ꯈꯪꯗꯦ ꯃꯃꯥ ꯃꯄꯥ ꯑꯣꯏꯕ ꯑꯩꯈꯣꯏꯅ ꯐꯖꯅ ꯏꯆꯥꯁꯦ ꯁꯦꯟꯅꯕꯤꯔꯒ ꯈꯣꯠꯂꯒ ꯇꯧꯕ ꯇꯥꯏ ꯑꯗꯣ ꯐꯔꯦ ꯐꯔꯦ ꯑꯩꯁꯨ ꯑꯉꯥꯡꯗꯤ ꯍꯧꯒꯠꯂꯕꯅ ꯃꯥꯁꯨ ꯕ꯭ꯔꯦꯛꯐꯥꯁ ꯑꯝꯇ ꯄꯤꯖꯕꯤꯒꯦ ꯊꯝꯈ꯭ꯔꯒꯦꯀꯣ
ꯍꯣꯏ ꯍꯣꯏ ꯍꯣꯏ ꯍꯣꯏ ꯍꯣꯏ ꯊꯝꯕꯤꯔꯣ ꯊꯝꯕꯤ